ꯃꯔꯨꯞ ꯇꯥꯕꯤꯔꯕ꯭ꯔꯣ
ꯑꫭ ꯇꯥꯔꯦ ꯇꯥꯔꯦ ꯃꯔꯨꯞ ꯃꯔꯨꯞꯇꯤ ꯑꯩ ꯈꯣꯟꯖꯦꯜꯁꯦ ꯐꯖꯅ ꯇꯥꯕꯤꯕ꯭ꯔꯣ
ꯇꯥꯏ ꯇꯥꯏ ꯃꯔꯨꯞꯀ ꯁꯨꯝ ꯋꯥꯔꯤ ꯋꯥꯇꯥꯏ ꯇꯧꯖꯦꯗꯅ ꯀꯨꯏꯔꯦꯗꯅ ꯁꯨꯝ ꯇꯧꯖꯔꯛꯄꯅꯤ ꯃꯔꯨꯞ ꯕꯔꫭꯁꯦ ꯆꯤꯟꯕ꯭ꯔꯣ
ꯃꯔꯨꯞꯀꯤ ꯅꯦꯠꯋꯥꯛꯇꯨꯅꯔ ꯑꯩꯒꯤ ꯅꯦꯠꯋꯥꯛꯁꯤꯅꯔ ꯌꯥꯗꯕ ꯑꯃꯥ ꯌꯥꯎ ꯃꯥꯜꯂꯦ ꯑꯃꯨꯛꯀꯥ ꯍꯟꯅ ꯍꯥꯏꯕꯤꯔꯛꯑꯣ
ꯑ ꯃꯔꯨꯞ ꯑꯩꯅ ꯉꯥꯡꯕꯁꯦ ꯐꯖꯅ ꯇꯥꯕꯤꯔꯕ ꯅꯠꯇ꯭ꯔꯣ
ꯑ ꯇꯥꯥꯏꯌꯦ ꯇꯥꯏꯌꯦ ꯃꯈꯥ ꯇꯕꯤꯌꯨꯅꯦ
ꯃꯔꯨꯞꯄꯨ ꯊꯕꯛꯀꯥ ꯆꯤꯟꯕꯤꯕ꯭ꯔꯣ ꯍꯧꯖꯤꯛꯁꯤꯕꯨ ꯋꯥꯔꯤ ꯋꯥꯇꯥꯏ ꯉꯥꯏꯍꯥꯛ ꯁꯨꯝ ꯁꯥꯕ ꯌꯥꯒꯗ꯭ꯔꯣ
ꯌꯥꯅꯤ ꯌꯥꯅꯤ ꯃꯔꯨꯞ ꯑꯩꯁꯤ ꯁꯨꯝ ꯄꯣꯊꯥꯔꯝꯕꯅꯤ ꯑꯍꯥꯡꯕ ꯃꯇꯝꯅꯤ ꯋꯥꯔꯤ ꯑꯗꯨꯝ ꯁꯥꯕ ꯀꯩꯁꯨ ꯀꯥꯏꯗꯦ ꯀꯔꯤ ꯋꯥꯔꯤ ꯋꯥꯇꯥꯏ ꯇꯧꯁꯦ
ꯊꯣꯏꯗꯣꯛꯄ ꯌꯥꯝꯅ ꯂꯨꯕ ꯋꯥꯔꯤꯕꯨꯗꯤ ꯅꯠꯇꯦ ꯃꯔꯨꯞ ꯆꯨꯝꯅ ꯁꯨꯝ ꯈꯣꯏꯒꯤ ꯃꯍꯩ ꯃꯔꯣꯡ ꯁꯨꯝ ꯍꯧꯖꯤꯛꯀꯥ ꯆꯥꯟꯅꯕ ꯀꯔꯤ ꯀꯔꯤ ꯊꯥꯔꯤ ꯑꯃꯁꯨꯡ ꯃꯔꯨꯞꯅ ꯄꯥꯝꯖꯕ ꯃꯍꯩ ꯃꯔꯣꯡꯒꯤ ꯃꯇꯥꯡꯗ ꯆꯥꯕ ꯊꯛꯄ ꯍꯥꯏꯗꯤ ꯍꯩ ꯔꯥꯒꯤ ꯃꯇꯥꯡꯗ ꯁꯨꯝ ꯋꯥꯔꯤ ꯋꯥꯇꯥꯏ ꯇꯧꯁꯤꯗꯅ ꯁꯨꯝ ꯃꯇꯝ ꯂꯦꯟꯕ ꯑꯣꯏꯅ ꯁꯨꯝ ꯇꯧꯖꯔꯛꯄꯅꯦ ꯃꯔꯨꯞꯇ
ꯎꯝ ꯌꯥꯏꯌꯦ ꯃꯔꯨꯞ ꯀꯥꯟꯅꯕ ꯑꯩꯈꯣꯏꯒꯤ ꯍꯛꯆꯥꯡꯁꯨ ꯐꯕ ꯑꯗꯨꯒ ꯍꯤꯡꯕꯒꯤ ꯂꯝꯕꯤꯗꯁꯨ ꯌꯥꯝꯅ ꯀꯥꯟꯅꯕ ꯃꯈꯜ ꯑꯃꯅꯤ ꯑꯩꯅ ꯄꯥꯝꯖꯕ ꯍꯩ ꯔꯥ ꯍꯥꯏꯔꯒꯗꯤ ꯍꯧꯖꯤꯛꯇꯤ ꯍꯩꯅꯧ ꯃꯇꯝꯅꯤꯅ ꯍꯩꯅꯧꯁꯦ ꯑꯗꯨꯝ ꯌꯥꯝꯅ ꯄꯥꯝꯅ ꯆꯥꯖꯩ ꯍꯥꯏꯕ ꯇꯥꯔꯦ ꯃꯔꯨꯞꯇꯤ ꯀꯔꯤ ꯀꯔꯤ
ꯑꯩꯒꯤ ꯑꯣꯏꯅꯗꯤ ꯃꯔꯨꯞ ꯀꯤꯍꯣꯝꯁꯦ ꯌꯥꯝ ꯄꯥꯝꯃꯦ ꯍꯩ ꯔꯥꯗ ꯍꯥꯏꯔꯒꯅꯀꯣ ꯑꯗꯨꯒ ꯑꯇꯣꯞꯄ ꯍꯩꯔꯥꯗ ꯑꯪꯒꯨꯔꯁꯨ ꯑꯗꯨꯝ ꯄꯥꯝꯖꯩ ꯑꯗꯨꯒ ꯃꯅꯥ ꯃꯁꯤꯡꯗꯗꯤ ꯄꯨꯝꯅꯃꯛꯇꯒꯤ ꯑꯗꯨꯝ ꯍꯦꯜꯂꯕ ꯑꯩꯈꯣꯏꯒꯤ ꯍꯤꯡꯒꯣꯜꯒꯤ ꯁꯔꯦꯡꯒꯥꯏꯅ ꯍꯥꯏꯅꯔꯤꯕ ꯍꯪꯒꯥꯝꯁꯤ ꯑꯗꯨꯀꯤ ꯃꯇꯤꯛ ꯍꯥꯎꯋꯤ ꯆꯝꯅ ꯊꯣꯡꯉꯦ ꯍꯥꯎꯋꯤ ꯊꯥꯎ ꯉꯥꯎꯔꯦ ꯍꯥꯎꯋꯤ ꯁꯥ ꯊꯣꯡꯕꯗ ꯍꯥꯞꯄꯦ ꯗꯨꯝ ꯍꯥꯎꯢ ꯑꯗꯨꯕꯨ ꯍꯧꯖꯤꯛꯇꯤ ꯍꯪꯒꯥꯝꯒꯤ ꯃꯇꯝꯁꯤ ꯈꯔꯗꯤ ꯋꯥꯠꯂꯤ ꯍꯧꯖꯤꯛꯇꯤ ꯅꯣꯡ ꯆꯨꯕ ꯃꯇꯝꯅꯤꯅ ꯈꯖꯨꯛ ꯈꯖꯨꯛ ꯂꯥꯎꯔꯤ ꯍꯥꯏꯇꯥꯔꯦ ꯑꯗꯣ ꯃꯔꯨꯞꯇꯤ ꯃꯅꯥ ꯃꯁꯤꯡꯗꯤ ꯌꯨꯝꯗ ꯀꯔꯤ ꯀꯔꯤ ꯍꯧꯖꯤꯛ ꯀꯥꯟꯖꯦ ꯊꯥꯕꯤꯔꯤꯒꯦ
ꯀꯔꯤꯁꯨ ꯊꯣꯏꯗꯣꯛꯄ ꯃꯅꯥ ꯃꯁꯤꯡꯗꯤ ꯊꯥꯗ꯭ꯔꯦ ꯃꯔꯨꯞ ꯍꯪꯒꯥꯝ ꯃꯇꯝꯁꯨ ꯂꯣꯏꯈꯔꯕꯅꯤꯅ
ꯈꯥꯃꯦꯟꯒꯨꯝꯕ ꯑꯗꯒꯤ ꯌꯦꯟꯗꯦꯝ ꯑꯃ ꯑꯅꯤ ꯑꯗꯨꯒ ꯃꯔꯣꯏ ꯃꯄꯥꯡ ꯁꯥ ꯃꯔꯣꯏ ꯈꯔ ꯑꯁꯨꯃꯥꯏꯅ ꯈꯔ ꯑꯗꯨꯝ ꯏꯃꯨꯡ ꯃꯅꯨꯡ ꯆꯥꯅꯕꯅ ꯈꯔ ꯊꯥꯖꯔꯤ ꯃꯔꯨꯞꯀꯤꯗꯤ ꯍꯤꯡꯒꯣꯜ ꯑꯗꯨꯝ ꯀꯣꯏꯕꯤꯕ꯭ꯔꯥ ꯀꯔꯤ ꯀꯔꯤ ꯀꯔꯝ ꯀꯔꯝꯕ ꯃꯈꯜꯒꯤ ꯊꯥꯖ ꯊꯥꯕꯤꯔꯤꯕꯒꯦ ꯍꯥꯏꯕꯗꯨꯁꯨ ꯃꯔꯨꯞ ꯈꯤꯇꯪ ꯈꯪꯖꯒꯦ
ꯍꯣꯏ ꯑꯩ ꯊꯝꯖꯒꯦ ꯑꯩꯈꯣꯏꯒꯤꯁꯤ ꯌꯥꯝ ꯀꯟꯅ ꯆꯥꯎꯅ ꯎꯕꯃꯛꯇꯤ ꯅꯠꯇꯦ ꯍꯤꯡꯒꯣꯠꯁꯦ ꯑꯗꯨꯕꯨ ꯑꯗꯨꯝ ꯃꯇꯝ ꯃꯇꯝꯒ ꯆꯥꯅꯕ ꯑꯩꯈꯣꯏꯒꯤ ꯏꯖꯥꯡ ꯅꯥꯄꯤꯗꯨꯝꯃꯀꯥ ꯊꯥꯖꯔꯤ ꯍꯧꯖꯤꯛꯀꯤ ꯑꯣꯏꯅꯗꯤ ꯊꯕꯤ ꯊꯥꯔꯤ ꯑꯗꯒꯤ ꯍꯋꯥꯏ ꯑꯁꯥꯡꯕꯤ ꯊꯥꯖꯔꯤ ꯑꯗꯒꯤ ꯈꯥꯃꯦꯟ ꯊꯥꯔꯤ ꯃꯔꯣꯏ ꯅꯥꯀꯨꯞꯄꯤ ꯅꯄꯥꯛꯄꯤ ꯁꯨꯃꯥꯏꯅ ꯊꯥꯔꯤ ꯑꯗꯨꯒ ꯍꯪꯒꯥꯝꯁꯤꯡꯁꯨ ꯑꯗꯨꯝ ꯈꯔ ꯃꯈꯩ ꯑꯗꯨꯝ ꯍꯨꯜꯂꯤ ꯍꯥꯏꯇꯥꯔꯦ ꯑꯗꯨꯒ ꯌꯥꯝꯅ ꯑꯗꯨꯝ ꯈꯔ ꯌꯥꯝ ꯇꯛꯅ ꯊꯥꯔꯤ ꯁꯤ ꯆꯨꯖꯥꯛꯁꯨ ꯑꯗꯨꯝ ꯌꯥꯎꯋꯤ ꯑꯗꯨꯒ ꯁꯤꯡꯒꯤ ꯖꯒꯥꯗꯁꯨ ꯃꯥꯏꯔꯦꯟꯒꯨꯝꯕ ꯈꯣꯡꯗꯔꯨꯝꯒꯨꯝꯕ ꯃꯔꯤ ꯆꯠꯄꯤ ꯈꯔ ꯁꯨꯃꯥꯏ ꯊꯥꯖꯩ ꯍꯩ ꯔꯥꯁꯨ ꯑꯗꯨꯛꯀꯤ ꯃꯇꯤꯛ ꯍꯧꯋꯤ ꯑꯩꯈꯣꯏꯗꯗꯤ ꯑꯗꯨꯝ ꯃꯔꯨꯞ ꯍꯣꯏꯒꯤ ꯑꯗꯥꯏꯗ ꯌꯥꯝ ꯄꯥꯛꯁꯟꯅ ꯄꯣꯠ ꯀꯨꯝꯕ ꯏꯪꯈꯣꯜꯒ ꯂꯩꯕꯤꯗꯕ꯭ꯔꯣ ꯍꯥꯏꯗꯤ ꯐꯥꯝꯃꯛꯀꯤ ꯅꯠꯇꯕ ꯑꯗꯨꯕꯨ ꯂꯩꯀꯥꯏꯗꯨꯗ ꯑꯗꯨꯝ ꯌꯣꯟꯕꯥꯒꯤ ꯆꯥꯡꯗ ꯑꯗꯨꯃꯥꯏꯅ ꯑꯗꯨꯝ ꯄꯥꯛꯅ ꯁꯟꯅ ꯎꯕ ꯅꯠꯇ꯭ꯔꯒ ꯃꯔꯨꯞ ꯍꯣꯏꯗꯒ ꯇꯧꯕ꯭ꯔꯥ ꯀꯃꯥꯏ ꯀꯃꯥꯏ ꯇꯧꯏ꯫
ꯏꯁꯥꯃꯛꯀꯤꯗꯤ ꯂꯩꯖꯗ꯭ꯔꯦ ꯃꯔꯨꯞ ꯑꯗꯨꯕꯨ ꯑꯈꯣꯏꯒꯤ ꯂꯩꯀꯥꯏꯗ ꯑꯗꯨꯒꯨꯝꯕ ꯆꯥꯎꯅ ꯆꯥꯎꯅ ꯇꯧꯔꯒ ꯊꯝꯕ ꯑꯈꯣꯏꯒꯤ ꯏꯄꯟ ꯊꯣꯛꯄ ꯍꯥꯏꯕ ꯇꯥꯔꯦꯅꯦ꯫ ꯑꯃꯗꯤ ꯂꯩ꯫ ꯑꯩꯈꯣꯏꯒꯤ ꯂꯩꯀꯥꯏꯁꯤꯗ ꯃꯥ ꯑꯗꯨꯝ ꯗꯨꯀꯥꯟ ꯐꯝꯃꯤ ꯑꯗꯨꯅ ꯑꯩꯈꯣꯏꯒꯤ ꯂꯩꯀꯥꯏꯁꯤꯗ ꯃꯥꯅ ꯆꯥꯎꯅ ꯃꯅꯥ ꯃꯁꯤꯡꯒꯤ ꯂꯝꯗꯗꯤ ꯆꯥꯎꯅ ꯃꯇꯦꯡ ꯑꯗꯨꯝ ꯄꯥꯡꯂꯦ ꯃꯍꯥꯛꯀꯤꯗ ꯍꯤꯡꯒꯣꯟꯗ ꯊꯥꯔꯤꯕ ꯃꯌꯥꯝ ꯑꯗꯨꯅ ꯑꯈꯣꯏꯒꯤ ꯆꯥꯅꯤꯡꯕ ꯃꯇꯝꯗ ꯑꯗꯨꯝ ꯆꯥꯕ ꯉꯝꯂꯦ ꯍꯥꯏꯖꯕ ꯇꯥꯔꯦꯅꯦ꯫ ꯍꯪꯒꯥꯝ ꯃꯇꯝꯗ ꯑꯗꯨꯝ ꯍꯪꯒꯥꯝ ꯄꯨꯊꯣꯛꯏ ꯑꯗꯒꯤ ꯃꯥꯏꯔꯦꯟ ꯃꯇꯝꯗ ꯑꯗꯨꯝ ꯃꯥꯏꯔꯦꯟ ꯄꯨꯊꯣꯛꯏ꯫ ꯑꯗꯨꯃꯥꯏꯅ ꯇꯧ ꯇꯧꯔꯒ ꯑꯗꯨꯝ ꯑꯈꯣꯏꯒꯤ ꯂꯩꯀꯥꯏꯒꯤꯗꯤ ꯑꯗꯨꯝ ꯃꯥꯅ ꯐꯅ ꯐꯅꯕ ꯁꯤꯟꯖ ꯁꯤꯟꯕꯤꯔꯦ ꯍꯥꯏꯖꯕ ꯇꯥꯔꯦ꯫ ꯃꯔꯨꯞ ꯈꯣꯏꯒꯤ ꯑꯗꯣꯝꯗꯗꯤ ꯁꯤꯒꯨꯝꯕ ꯑꯆꯧ ꯑꯆꯧꯕ ꯃꯐꯝꯉꯥꯗꯤ ꯂꯩꯕꯤꯕ ꯭ꯕ꯭ꯔꯥ ꯑꯗꯨꯒ ꯃꯔꯨꯞꯀꯤ ꯍꯤꯡꯒꯣꯜꯗꯨꯅ ꯀꯝꯗꯧꯋꯤ ꯆꯥꯎꯕ꯭ꯔꯥ? ꯕꯖꯥꯔꯗ ꯊꯥꯗꯣꯛ ꯊꯥꯖꯤꯟ ꯇꯧꯔꯤꯕ꯭ꯔꯥ ꯅꯠꯇ꯭ꯔꯒ ꯌꯨꯝꯗ ꯁꯨꯝ ꯆꯝꯅ ꯄꯥꯝꯖꯕꯒꯤ ꯊꯥꯔꯤꯕ꯭ꯔꯥ ꯍꯥꯏꯕꯗꯨꯁꯨ ꯈꯤꯇꯪ ꯈꯪꯪꯍꯟꯕꯤꯌꯨ ꯃꯔꯨꯞ꯫
ꯍꯣꯏ ꯃꯔꯨꯞꯇꯁꯨ ꯑꯩꯅ ꯍꯥꯏꯖꯈ꯭ꯔꯦ ꯑꯩꯈꯣꯏꯗꯤ ꯌꯥꯝ ꯆꯥꯎꯅ ꯎꯕꯗꯤ ꯅꯠꯇꯦ ꯑꯗꯣ ꯑꯩꯈꯣꯏꯒꯤ ꯂꯩꯀꯥꯏ ꯇꯁꯨ ꯌꯥꯝ ꯆꯥꯎꯅ ꯎꯕ ꯌꯥꯎꯋꯤ ꯃꯔꯨꯞ ꯍꯥꯏꯗꯤ ꯆꯨꯖꯥꯛ ꯃꯨꯛꯇ ꯊꯥꯔꯒꯁꯨ ꯆꯨꯖꯥꯛꯁꯤ ꯐꯩꯗꯣꯝ ꯆꯥꯎꯅ ꯆꯥꯎꯅ ꯑꯍꯨꯝ ꯃꯔꯤ ꯃꯉꯥ ꯇꯔꯨꯛ ꯁꯨꯃꯥꯏꯅ ꯇꯧꯕ ꯑꯗꯩ ꯈꯥꯃꯦꯟ ꯃꯀ ꯊꯥꯔꯒꯁꯨ ꯈꯥꯃꯦꯟꯁꯤ ꯌꯥꯝꯅ ꯆꯥꯎꯅ, ꯑꯗꯒꯤ ꯎ ꯃꯣꯔꯣꯛ ꯌꯥꯝꯅ ꯄꯥꯛꯅ ꯁꯟꯅ ꯊꯥꯕ ꯏꯃꯨꯡꯁꯨ ꯌꯥꯎꯋꯤ꯫ ꯑꯗꯨꯕꯨ ꯈꯨꯁꯦꯝꯒꯤ ꯑꯩꯈꯣꯏꯒꯤ ꯍꯥꯔꯗꯤ ꯑꯝꯇ ꯁꯤꯖꯤꯟꯅꯗꯦ ꯈꯣꯏ ꯁ꯭ꯋꯥꯏꯗꯗꯤ ꯑꯗꯨꯅ ꯄꯣꯠꯆꯩꯁꯤ ꯑꯩꯈꯣꯏꯅ ꯆꯥꯕ ꯃꯇꯝꯗ ꯊꯣꯏꯗꯣꯛꯅ ꯄꯥꯈꯠꯄ ꯃꯤꯄꯥꯏꯅꯤꯡꯉꯥꯏ ꯑꯣꯏꯗꯦ꯫ ꯑꯃꯗꯤ ꯑꯩꯈꯣꯏꯒꯤ ꯃꯅꯥꯛ ꯅꯛꯄꯗ ꯂꯩꯕ ꯆꯤꯡꯁꯤꯡ ꯑꯁꯤꯗ ꯆꯤꯡꯃꯥꯏꯗ ꯀꯤꯍꯣꯝ ꯑꯗꯒꯤ ꯃꯥꯏꯔꯦꯟ, ꯆꯨꯖꯥꯛ, ꯇꯣꯔꯕꯣꯠꯅꯆꯤꯡꯕ ꯍꯋꯥꯏ ꯆꯦꯡꯋꯥꯏꯅ ꯆꯤꯡꯕ ꯀꯌꯥ ꯑꯃꯁꯨ ꯊꯥꯔꯤ꯫ ꯑꯗꯣ ꯃꯔꯨꯞ ꯁꯤꯒꯤ ꯅꯀꯣꯏꯅꯅ ꯃꯔꯨꯞ ꯑꯣꯏꯅ ꯁꯨꯝ ꯈꯣꯏꯒꯤ ꯃꯅꯥ ꯃꯁꯤꯡꯁꯤꯗ ꯑꯩꯈꯣꯏꯒꯤ ꯌꯥꯝꯅꯁꯨ ꯇꯥꯡꯕ ꯑꯃꯁꯨꯡ ꯊꯥꯕꯗꯁꯨ ꯑꯃꯠꯇꯅꯕ ꯑꯩꯈꯣꯏꯒꯤ ꯁꯦꯟꯗ꯭ꯔꯥꯡ ꯍꯋꯥꯏ ꯆꯉꯥ ꯃꯔꯨꯝ ꯍꯥꯏꯅ ꯍꯥꯏꯅꯕ ꯍꯋꯥꯏ ꯌꯥꯝꯅ ꯑꯩꯈꯣꯏꯒꯤ ꯍꯥꯎꯕ ꯃꯔꯨꯝ ꯃꯔꯨꯝ ꯑꯉꯧꯕ ꯑꯔꯥꯡꯕ ꯂꯥꯡꯕꯗꯣ ꯃꯗꯨ ꯈꯪꯕꯤꯕ ꯅꯠꯇ꯭ꯔꯥ ꯃꯗꯨꯗꯨ ꯑꯩꯗꯤ ꯌꯥꯝ ꯄꯥꯝꯃꯦ ꯃꯗꯨ ꯐꯖꯅ ꯆꯝꯊꯣꯡ ꯇꯧꯔꯛ ꯅꯝꯒꯥꯏꯔꯒ ꯄꯨꯛꯂꯤ ꯄꯨꯛꯂꯤ ꯇꯧꯔꯒ ꯑꯗꯨꯃꯥꯏꯅ ꯆꯥꯕꯁꯤ ꯌꯥꯝꯅ ꯍꯥꯎꯋꯤ ꯃꯔꯨꯞꯇꯤ ꯀꯔꯤ ꯀꯔꯤ ꯍꯋꯥꯏꯒꯤ ꯃꯈꯜꯁꯤꯡꯁꯤꯗ ꯄꯥꯝꯖꯕ ꯀꯔꯝꯕ ꯍꯋꯥꯏ ꯃꯈꯜ ꯑꯣꯏ
ꯎꯝ ꯃꯔꯨꯞꯅ ꯄꯟꯕꯤꯔꯤꯕ ꯍꯋꯥꯏꯗꯨ ꯑꯩꯅ ꯑꯩꯈꯣꯏꯒꯤ ꯁꯥꯏꯗ ꯊꯥꯅꯗꯕꯅꯔꯥ ꯅꯠꯇ꯭ꯔꯒ ꯑꯩꯅ ꯈꯪꯗꯕꯅꯔꯥ ꯍꯥꯏꯗꯤ ꯑꯍꯥꯝꯕꯅꯦ ꯍꯥꯏꯅ ꯊꯝꯖꯒꯦ ꯃꯔꯨꯞ, ꯑꯍꯥꯟꯕ ꯑꯣꯏꯅ ꯇꯥꯖꯕꯅꯤ ꯑꯗꯨꯒ ꯑꯩꯅ ꯄꯥꯝꯕ ꯍꯋꯥꯏꯒꯤꯔꯣꯝꯗ ꯑꯩꯅ ꯄꯥꯝꯕ ꯍꯋꯥꯏ ꯍꯥꯏꯕ ꯇꯥꯔꯒꯗꯤ ꯍꯋꯥꯏ ꯀꯥꯡꯇꯛ ꯊꯣꯡꯕ ꯑꯗꯨꯁꯨ ꯑꯩꯈꯣꯏꯒꯤ ꯇꯣꯏꯅ ꯕꯣꯔꯤꯒ ꯍꯥꯞꯄꯒ ꯊꯣꯡꯕꯗꯣ ꯌꯥꯝꯅ ꯄꯥꯝꯖꯩ ꯑꯗꯨꯒ ꯃꯔꯨꯞꯅ ꯍꯧꯖꯤꯛ ꯄꯟꯕꯤꯈꯤꯕ ꯍꯋꯥꯏꯗꯨꯒꯤ ꯃꯔꯝꯗꯁꯨ ꯈꯤꯇꯪ ꯑꯥ ꯁꯝꯂꯞ ꯄ ꯑꯣꯏꯅ ꯁꯨꯒꯥꯏꯅ ꯇꯥꯛꯄꯤꯌꯨ ꯃꯔꯨꯞ ꯑꯩꯒꯤꯗꯤ ꯉꯁꯤꯅ ꯑꯍꯥꯟꯕ ꯑꯣꯏꯅ ꯑꯣꯏꯖꯔꯤꯕꯅꯤ ꯇꯥꯕꯗ
ꯊꯝꯖꯒꯦ ꯍꯋꯥꯏꯁꯤ ꯑꯩꯈꯣꯏꯅ ꯄꯥꯡꯅꯗꯤ ꯎꯅꯗꯕ ꯃꯥꯜꯂꯦ ꯑꯗꯨꯕꯨ ꯎꯔꯒꯁꯨꯨ ꯃꯔꯨꯞꯅ ꯊꯣꯏꯗꯣꯛꯅ ꯃꯗꯨ ꯌꯦꯡꯖꯤꯟꯕꯤꯔꯨꯗꯕ ꯑꯣꯏꯔꯝꯒꯅꯤ ꯈꯟꯖꯩ ꯃꯀꯨꯗꯤ ꯑꯗꯨꯝ ꯄꯥꯔꯞ ꯇꯧꯔꯒ ꯑꯩꯈꯣꯏꯒꯤ ꯃꯥꯒꯤ ꯃꯀꯨꯁꯤ ꯑꯩꯈꯣꯏꯒꯤ ꯃꯣꯟꯂꯤ ꯃꯣꯂꯤ ꯇꯧꯕ ꯃꯆꯨ ꯁꯨ ꯃꯥꯟꯕꯅꯤ ꯍꯥꯏꯗꯤ ꯎꯆꯦꯛ ꯁꯝꯅ ꯍꯥꯏꯔꯕꯗ ꯎꯆꯦꯛꯇ ꯍꯥꯏꯔꯒꯅ ꯑꯩꯈꯣꯏꯒꯤ ꯁꯣꯔꯔꯕꯣꯟꯅ ꯑꯩꯈꯣꯏꯒꯤ ꯅꯥꯄꯤ ꯃꯔꯛꯇ ꯌꯥꯝꯅ ꯂꯩꯒꯟꯕ ꯑꯄꯤꯛꯄ ꯎꯆꯦꯛ ꯃꯈꯜ ꯁꯦꯟꯗ꯭ꯔꯥꯡꯗꯒꯤ ꯈꯔ ꯋꯥꯎꯗꯕ ꯑꯗꯨꯃꯥꯏꯅ ꯇꯧꯒꯅꯤ ꯃꯍꯥꯛꯁꯤ ꯃꯆꯨꯁꯤ ꯑꯃꯨꯕ ꯑꯉꯥꯡꯕ ꯑꯉꯧꯕ ꯌꯥꯟꯅꯕꯅꯤ ꯃꯍꯥꯛꯀꯤ ꯃꯀꯨꯁꯤ ꯑꯗꯨꯒ ꯃꯁꯥꯃꯛꯁꯨ ꯑꯗꯨꯃꯥꯏꯅ ꯇꯧꯋꯤ ꯑꯗꯨꯒ ꯃꯍꯥꯛꯁꯤ ꯃꯇꯨꯝ ꯇꯥꯕꯅ ꯃꯔꯝ ꯑꯣꯏꯔꯒ ꯑꯩꯈꯣꯏꯅ ꯎꯆꯦꯛ ꯃꯔꯨꯝ ꯃꯥꯜꯂꯤ ꯁꯦꯟꯗ꯭ꯔꯥꯡ ꯃꯔꯨꯝ ꯃꯥꯜꯂꯤ ꯆꯣꯡꯉꯥ ꯃꯔꯨꯝ ꯃꯥꯜꯂꯤꯒꯅ ꯁꯨꯃꯥꯏꯅ ꯍꯥꯏꯅꯕ ꯍꯋꯥꯏꯁꯤ ꯑꯩꯈꯣꯏꯒꯤ ꯑꯔꯨꯝꯕꯗ ꯑꯣꯜꯂꯒ ꯌꯦꯡꯕꯗ ꯌꯥꯝꯅ ꯌꯣꯟꯕꯗ ꯌꯥꯝꯅ ꯇꯥꯡꯕꯁꯨ ꯑꯣꯏ ꯃꯌꯥꯝꯅ ꯄꯥꯝꯅꯕꯁꯨ ꯑꯣꯏ ꯑꯗꯨꯒ ꯊꯥꯕ ꯃꯇꯝꯗꯁꯨ ꯃꯁꯤ ꯃꯄꯥꯝꯕꯤ ꯑꯃꯗ ꯌꯥꯝꯅ ꯀꯥ ꯍꯦꯟꯅ ꯄꯥꯟꯗꯕ ꯍꯥꯏꯇꯥꯔꯦ ꯑꯗꯨꯅ ꯃꯔꯝ ꯑꯣꯏꯔꯒ ꯊꯥꯔꯤꯕꯁꯤꯡ ꯁꯤꯅ ꯁꯦꯟꯊꯣꯛ ꯂꯩꯇꯕꯅ ꯃꯔꯝ ꯑꯣꯏꯔꯒ ꯃꯁꯤ ꯂꯩꯍꯥꯎꯁꯨ ꯌꯥꯝꯅ ꯐꯕ ꯆꯪꯕ ꯍꯋꯥꯏ ꯃꯔꯨꯁꯤꯡ ꯑꯁꯤ ꯇꯣꯡꯈꯠꯅꯕ ꯃꯔꯝ ꯑꯣꯏꯔꯒ ꯑꯗꯨꯒ ꯁꯦꯟꯊꯣꯛꯁꯨ ꯂꯩꯇꯕ ꯃꯇꯝꯁꯨ ꯆꯪꯕ ꯄꯥꯡꯒꯜꯁꯨ ꯋꯥꯕꯅ ꯃꯔꯝ ꯑꯣꯏꯔꯒ ꯃꯁꯤ ꯌꯥꯝ ꯀꯟꯅ ꯊꯥꯡꯅꯗꯕꯅ ꯃꯔꯨꯞꯅ ꯈꯪꯗꯕ ꯑꯣꯏꯔꯝꯒꯅꯤ ꯑꯗꯨ ꯑꯇꯣꯞꯄ ꯍꯋꯥꯏꯒꯤ ꯅꯠꯇꯕ ꯃꯅꯥ ꯃꯁꯤꯡꯒꯤꯗꯗꯤ ꯃꯔꯨꯞꯅ ꯀꯔꯤ ꯄꯥꯝꯕꯤ ꯄ ꯈ꯭ꯋꯥꯏꯗꯒꯤ ꯄꯥꯝꯕ ꯑꯃ ꯑꯩꯈꯣꯏꯒꯤ ꯃꯅꯥ ꯃꯁꯤꯡ ꯑꯁꯤ ꯀꯔꯤ ꯑꯣꯏꯕꯤꯒꯦ
ꯃꯔꯨꯞ ꯑꯩꯅ ꯈ꯭ꯋꯥꯏꯗꯒꯤ ꯄꯥꯝꯕ ꯃꯅꯥ ꯃꯁꯤꯡꯗ ꯍꯥꯏꯔꯒꯗꯤ ꯀꯣꯕꯤ ꯀꯣꯕꯤꯁꯤ ꯈꯨꯊꯣꯡ ꯈꯨꯊꯣꯡ ꯂꯩ ꯑꯗꯨꯗ ꯑꯩꯅ ꯄꯥꯝꯖꯕ ꯈ꯭ꯋꯥꯏꯗꯒꯤ ꯄꯥꯝꯕ ꯀꯣꯕꯤ ꯈꯨꯊꯣꯡ ꯍꯥꯏꯔꯒꯗꯤ ꯀꯣꯕꯤ ꯀꯪꯅ ꯉꯧꯕ ꯀꯣꯕꯤꯁꯥꯛ ꯉꯧꯕꯗꯨ ꯑꯗꯨꯅ ꯍꯦꯟꯅ ꯄꯥꯝꯖꯩ ꯑꯗꯨꯒ ꯃꯔꯨꯞꯀꯤꯗꯤ ꯀꯔꯤ ꯀꯔꯝꯕ ꯃꯊꯦꯟꯅ ꯍꯦꯟꯅ ꯄꯥꯝꯅ ꯍꯥꯕꯤꯕꯒꯦ ꯍꯥꯏꯕꯗꯨꯁꯨ ꯊꯝꯕꯤꯌꯨ
ꯊꯝꯖꯒꯦ ꯑꯩꯅ ꯄꯥꯝꯕꯗꯤ ꯃꯅꯥ ꯃꯁꯤꯡꯁꯤꯡꯁꯤ ꯑꯁꯪꯕ ꯉꯥꯛꯇ ꯍꯦꯛꯂꯒ ꯑꯩꯈꯣꯏꯒꯤ ꯄꯥꯡꯈꯣꯛ ꯃꯅꯥ ꯃꯥꯏꯔꯦꯟ ꯃꯇꯣꯟ ꯁꯤꯒꯨꯝꯕ ꯑꯗꯒꯤ ꯑ ꯑꯁꯪꯕꯁꯤꯡ ꯑꯁꯤ ꯑꯩꯈꯣꯏ ꯎꯇꯤ ꯐꯖꯅ ꯊꯣꯡꯉꯒ ꯆꯥꯕꯁꯤ ꯌꯥꯝꯅ ꯄꯥꯝꯖꯩ ꯁꯝꯅ ꯍꯥꯏꯔꯕꯗ ꯎꯇꯤ ꯑꯁꯪꯕꯁꯤ ꯑꯗꯨꯒ ꯃꯍꯥꯛꯀꯤ ꯉꯥꯔꯧ ꯑꯃ ꯀꯩ ꯑꯃ ꯑ ꯍꯥꯞꯄꯒ ꯃꯣꯔꯣꯛ ꯃꯦꯠꯄ ꯑꯃ ꯅꯠꯇ꯭ꯔꯒ ꯄꯥꯐꯣꯔ ꯑꯃ ꯁꯨꯃꯥꯏꯅ ꯍꯧꯔꯒ ꯅꯪꯅ ꯊꯣꯡꯉꯒ ꯆꯥꯕꯁꯤ ꯌꯥꯝ ꯄꯥꯝꯖꯩ ꯅꯠꯇ꯭ꯔꯒꯅ ꯑꯩꯁꯦ ꯆꯒꯦꯝꯄꯣꯝꯕꯒꯨꯝꯕꯁꯨ ꯑꯗꯨꯝ ꯄꯥꯝꯖꯩ ꯑꯗꯨ ꯐꯔꯦ ꯃꯔꯨꯞꯁꯨ ꯁꯨꯃꯅ ꯋꯥꯔꯤ ꯋꯥꯇꯥꯏ ꯇꯧꯕꯁꯤ ꯌꯥꯝ ꯅꯨꯡꯉꯥꯏ ꯃꯇꯨꯡꯗꯁꯨ ꯑꯗꯨꯝ ꯇꯧꯁꯤ ꯑꯗꯣ ꯃꯔꯨꯞꯀꯤ ꯑꯁꯤꯟꯕ ꯊꯕꯛꯁꯤꯡꯗꯨ ꯇꯧꯊꯣꯛꯄꯤꯌꯨꯔꯣ ꯑꯩꯁꯨ ꯑꯇꯣꯞꯄ ꯊꯕꯛ ꯑꯃ ꯂꯥꯛꯄꯅ ꯃꯔꯝ ꯑꯣꯏꯔꯒ ꯃꯔꯨꯞ ꯑꯩꯈꯣꯏ ꯀꯨꯏꯅ ꯋꯥꯔꯤ ꯁꯥꯕꯗꯤ ꯐꯪꯖꯔꯔꯣꯏ ꯑꯗꯨ ꯉꯥꯏꯍꯥꯛ ꯃꯇꯝ ꯀꯥꯏꯊꯣꯛ ꯄꯤꯔꯛꯄꯀꯤꯗꯃꯛꯇ ꯃꯔꯨꯞꯛꯇ ꯌꯥꯝ ꯊꯥꯒꯠꯄ ꯐꯣꯡꯗꯣꯛꯆꯔꯤ
ꯃꯔꯨꯞ